ꯍꯜꯂꯣ ꯇꯥꯕ꯭ꯔꯥ ꯇꯥꯕ꯭ꯔꯥ
ꯁꯩ ꯆꯥꯒꯅꯤ ꯀꯣꯅ
ꯀ꯭ꯔꯤꯁꯥꯏꯔꯣꯃꯨꯀ
ꯁꯅꯥꯞꯅꯅꯥꯗꯏꯕ꯭ꯔꯣ
ꯑꯩꯈꯣꯏ ꯏꯃꯥꯟꯅꯕꯤ ꯑꯩꯈꯣꯏꯒ ꯂꯩꯌꯦ
ꯑꯐꯥꯎ ꯁꯥꯒꯅꯨꯀꯣ
ꯅꯪꯗꯤ ꯀꯅꯥ ꯀꯅꯥꯒ ꯂꯩꯕ꯭ꯔꯣ
ꯏꯒꯂ ꯌ ꯌꯎꯖꯤ
ꯑꯣ ꯐꯔꯦꯅꯦ ꯀꯩꯗꯧꯉꯅ ꯑꯃꯨꯛꯀ ꯐꯪꯕ꯭ꯔꯣ
ꯍꯥꯥ
ꯀꯩꯗꯧꯉ ꯍꯥꯏꯅ ꯑꯃꯨꯛꯀ ꯐꯪꯕ꯭ꯔꯣ
ꯍꯧꯖꯤꯛꯅ
ꯍ ꯍꯣꯏ ꯍꯣꯏ ꯐꯪꯔꯝꯒꯅꯤ ꯐꯪꯂꯝꯝꯒꯅꯤ
ꯅꯪꯁꯨꯣ ꯐꯪꯗꯨꯗꯤꯦ
ꯐꯖꯅ ꯇꯥꯗꯤꯅꯦ
ꯇꯥꯗꯕ꯭ꯔꯣ
ꯍꯧꯖꯤꯛꯇꯤ ꯑꯃꯨꯛꯀ ꯇꯥꯈ꯭ꯔꯦ ꯉꯁꯥꯏꯗꯣ ꯐꯖꯅ ꯇꯥꯗꯕ
ꯑꯣ ꯏꯝꯊꯟꯗ ꯂꯩꯕ꯭ꯔꯣꯖꯤꯦ ꯍꯜꯂꯣ ꯗꯣ ꯃꯊꯟꯇ ꯂꯩꯕ꯭ꯔꯥ ꯍꯥꯏꯔꯕ
ꯂꯩꯒꯦꯔꯒꯣ
ꯇꯥꯕ꯭ꯔꯣ ꯑꯣ ꯑꯣ ꯎꯝ ꯐꯔꯦ ꯐꯔ ꯇꯔꯥꯗꯤ ꯐꯔꯌꯦꯦ ꯐꯔ
ꯍꯣꯏ ꯇꯥꯕꯣꯕꯨꯗꯤ ꯇꯥꯏꯌꯦ ꯑꯗꯣ
ꯍꯣꯏ
ꯑꯩꯈꯣꯏꯅ ꯑ ꯀꯣꯏꯕ ꯆꯠꯁꯦ ꯍꯥꯏꯕꯗꯣ
ꯎꯝ
ꯇꯥꯡ ꯇꯔꯥꯃꯉꯥꯗ ꯀꯣꯏꯕ ꯆꯠꯁꯦ ꯍꯥꯏꯕꯗꯣ ꯅꯪ ꯌꯥꯎꯒꯦꯔꯥ ꯌꯥꯎꯔꯣꯏꯔꯥ
ꯑꯩ ꯌꯥꯎꯔꯣꯏ
ꯀ꯭ꯔꯤꯒꯤꯔꯣ
ꯆꯠꯅꯤꯡꯗꯦꯕ ꯅꯣꯏ ꯍꯥꯟꯅ ꯆꯠꯈ꯭ꯔꯣ
ꯑꯗꯣ ꯅꯪ ꯅꯊꯟꯗ ꯑꯃꯨꯛꯀ ꯆꯠꯁꯦ ꯍꯥꯏꯕ
ꯎꯝ
ꯃꯤꯗꯤ ꯅꯊꯟꯗ ꯌꯥꯝ ꯆꯠꯅꯤꯡꯕ꯭ꯔꯥ ꯅꯪ
ꯃꯊꯪꯗ ꯑꯃꯨꯛ ꯆꯠꯃꯤꯟꯅꯔꯁꯦ ꯍꯥꯏꯔꯒ ꯀꯔꯤꯅꯣꯅꯦ ꯐꯤꯐꯇꯤꯟꯗ ꯅꯣꯏ ꯍꯥꯟꯅ ꯆꯠꯈ꯭ꯔꯣ ꯍꯥꯏꯕꯅꯦ
ꯑꯩꯗꯤ ꯑꯅꯤꯔꯥꯛ ꯆꯠꯂꯣꯏꯌꯦ ꯑꯩꯗꯤ ꯑꯅꯤꯔꯛ ꯆꯠꯂꯣꯏꯌꯦ ꯑꯗꯨꯒꯤꯅꯦ
ꯑꯗꯨꯗꯤ ꯈꯪꯗ꯭ꯔꯦ ꯅꯪꯒꯤ ꯈꯨꯁꯤ ꯇꯧꯔꯣ ꯇꯔꯥꯃꯉꯥꯗ ꯆꯠꯀꯦꯔꯥ ꯇꯔꯥꯇꯔꯨꯛꯇ ꯆꯠꯀꯦꯔꯥ ꯇꯔꯥꯇꯔꯦꯠꯇ ꯆꯠꯀꯦꯔ
ꯍꯣꯏ ꯑꯗꯨꯕꯨꯗꯤ ꯑꯩꯒꯤ ꯀꯨꯁꯤ ꯇꯧꯔꯒꯦ
ꯅꯪ ꯀꯅꯥꯒ ꯂꯩꯕ꯭ꯔꯥ
ꯏꯊꯟꯗꯅꯦ ꯀꯅꯥꯒ ꯂꯩꯒꯦꯔꯥ
ꯑꯣ ꯑꯁ ꯅꯣꯏꯉꯣꯟꯗ ꯅꯣꯡ ꯆꯨꯕ
ꯆꯨꯗꯦꯍꯦ
ꯑꯩꯈꯣꯏꯔꯣꯝꯗ
ꯑꯁ ꯅꯣꯏꯁꯤꯗꯤ ꯇꯜꯂꯦꯗꯥ
ꯃꯣꯏꯒꯤ ꯈꯣꯟ ꯇꯥꯏꯌꯦ ꯃꯣꯏꯒꯤ ꯈꯣꯟ ꯇꯥꯏꯌꯦ
ꯑꯗꯨꯅꯦ ꯑꯩꯅ ꯍꯥꯏꯔꯤꯁꯦ
ꯅꯣꯡꯗꯥꯏꯕꯀꯣ ꯆꯠꯄ ꯍꯧꯖꯤꯛ ꯑꯁꯨꯝꯗ
ꯆꯠꯇꯦ ꯑꯗꯨꯝ ꯂꯩꯌꯦ ꯑꯁꯤꯗ
ꯑꯣ ꯑꯣ ꯑꯣ ꯐꯔꯦ ꯐꯔꯦ ꯅꯣꯏ ꯅꯣꯏꯒꯤ ꯀꯥꯗ ꯂꯥꯡꯕꯒꯤꯔ ꯅꯪ ꯑꯣ ꯅꯣꯏꯒꯤ ꯀꯥꯗ ꯅꯪ ꯂꯩꯇꯕ꯭ꯔꯥ
ꯂꯩꯩꯇꯦꯕ ꯑꯩ ꯁꯤꯗꯅꯦꯕ ꯆꯥꯛꯁꯪꯗꯅꯦꯕ ꯑ ꯅꯣꯏ ꯅ ꯅꯆꯦ ꯑꯃꯗꯨꯅꯀꯣ ꯑꯗꯨꯃꯥꯏ ꯍꯥꯏ ꯅꯍꯥꯟꯗꯒꯤ ꯇꯧꯒꯦꯗꯤ ꯍꯥꯏꯗ꯭ꯔꯒ
ꯍꯣꯏ ꯑꯁꯤꯃꯁꯨ ꯑꯩꯈꯣꯏꯁꯨ
ꯑꯩꯗꯣ ꯎꯝ ꯇꯟꯕꯅꯦꯕ ꯑꯗꯨꯒ ꯎ ꯀꯩꯅꯣ ꯀꯩꯅꯣꯒꯤ ꯂꯩꯃꯟꯗꯕꯒꯤ ꯇꯧꯕꯅꯦꯕ
ꯑꯩꯗꯤ ꯂꯥꯏꯔꯤꯛꯗꯤ ꯑꯗꯨꯝ ꯇꯧꯍꯟꯅꯤꯗ ꯑꯩꯒꯤꯗꯤ ꯌꯥꯗꯕꯒꯤ ꯋꯥꯅꯤꯗ
ꯑꯦ ꯅꯪꯒꯤ ꯌꯥꯌꯦ ꯀꯅꯥꯅ ꯌꯥꯗꯦ ꯍꯥꯏꯕ꯭ꯔꯅꯦ
ꯌꯥꯗꯦ ꯌꯥꯗꯦ ꯑꯩꯒꯤꯗꯣ ꯀꯩꯅꯣ ꯄꯩꯁꯥꯒꯨꯝꯕ ꯀꯥꯞꯄꯒꯨꯝꯕ ꯑꯗꯨ ꯁꯦꯝꯕ ꯌꯥꯗ꯭ꯔꯗꯤ ꯌꯥꯗꯦ ꯍꯥꯏꯕꯅꯦ ꯑꯗꯨ ꯁꯦꯝꯕꯗꯣ ꯌꯥꯔꯗꯦ ꯑꯗꯨꯒꯤ
ꯌꯥꯑꯦꯕ ꯌꯥꯑꯦꯕ ꯑꯩꯅ꯭ꯌꯥ
ꯃꯤꯒꯤ ꯍꯥꯞꯄꯗꯨꯔꯣ ꯅꯪꯅ ꯍꯥꯏꯕꯁꯦ
ꯎꯝ
ꯑꯗꯨꯁꯨ ꯍꯥꯞꯅꯤꯡꯉꯥꯏ ꯂꯩꯇꯦꯗꯅꯥ ꯈꯛ ꯈꯛꯅꯕꯁꯨ ꯏꯆꯦ ꯑꯩꯈꯣꯏꯁꯨꯁꯨ ꯀꯨꯔꯤꯁꯨ ꯄꯥꯏꯗꯦ ꯑꯗꯨꯒꯤ ꯀꯅꯥꯁꯨ ꯄꯥꯏꯗꯦ ꯑꯗꯨꯒꯤ
ꯑꯁꯤ ꯅꯃꯥꯟꯅꯕꯤ ꯑꯃ
ꯍꯣꯏ ꯑꯗꯨꯁꯨ ꯑꯃꯨꯛꯀ ꯍꯥꯏꯔꯛ ꯍꯥꯏꯔꯛꯇꯦꯕ ꯑꯃꯨꯛꯀ ꯍꯥꯏꯔꯛꯇꯦꯕ ꯑꯗꯨꯒꯤ ꯐꯔꯛ ꯀꯨꯝꯕ ꯇꯥꯕ ꯃꯥꯜꯂꯦ ꯍꯥꯏꯔꯒ ꯑꯩꯁꯨ ꯇꯣꯛꯈ꯭ꯔꯕꯅꯦꯕ
ꯎꯝ
ꯑꯗꯨꯒꯤ ꯇꯣꯛꯈ꯭ꯔꯕꯅꯤ ꯑꯩ
ꯅꯠꯇ꯭ꯔꯗꯤ ꯑꯩ ꯊꯥ ꯍꯥꯞ ꯍꯥꯞꯂꯤ ꯍꯥꯞꯈ꯭ꯔꯅꯤꯗ ꯍꯧ ꯍꯛ ꯑꯣ
ꯈꯤꯇꯪ ꯅꯨꯡꯉꯥꯏꯕ ꯋꯥꯅꯤꯗ
ꯀꯔꯤ ꯅꯨꯡꯉꯥꯏꯕ꯭ꯔꯥꯅꯦ ꯅꯨꯡꯉꯥꯏꯇꯦ ꯑꯩꯗꯤ
ꯑꯩꯗꯤ ꯉꯔꯥꯡ ꯅ ꯍꯧꯔꯒ ꯅꯨꯡꯉꯥꯏꯕ ꯍꯧꯈ꯭ꯔꯦ
ꯑꯗꯨꯅꯦꯕ
ꯍꯪꯗꯦ
ꯑꯁꯇ ꯑꯁꯇ ꯄꯤ ꯇꯥꯔꯒ ꯌꯨꯝ ꯍꯟꯒꯦꯔ ꯀꯅꯥꯅ ꯈꯪꯕ꯭ꯔꯣ
ꯑꯦꯁ ꯇꯥꯅꯤꯏ ꯂꯩꯇꯦ ꯌꯥꯒꯅꯤ ꯃꯥꯗꯨ ꯀꯔꯤ ꯇꯧꯕ꯭ꯔꯥ ꯅꯣꯏꯒꯤ ꯊꯣꯡꯗꯣ
ꯍꯪꯕꯒꯤꯅꯦ
ꯑꯩꯈꯣꯏꯒꯤ ꯏꯃꯥꯟꯅꯕꯤ ꯈꯣꯏ ꯆꯠꯀꯗꯕ ꯀ ꯐꯖꯅ ꯐꯤꯔꯣꯟꯒꯨꯝꯕ ꯍꯥꯞꯂꯒ ꯆꯠꯈ꯭ꯔꯦ
ꯆꯠꯈ꯭ꯔꯕ꯭ꯔ
ꯆꯠꯇ꯭ꯔꯤ ꯂꯩꯔꯝ
ꯈꯪꯗꯦ ꯑꯩ ꯑꯩ ꯋꯥꯛꯀꯤꯡ ꯇꯧꯔꯒ ꯌꯦꯡꯕ ꯌꯦꯡꯒꯦꯀꯣ
ꯎꯗꯦ ꯊꯣꯛꯇꯦ
ꯂꯩꯈꯤꯕꯅꯦꯕ ꯃꯣꯏ ꯃꯣꯏ ꯀꯥꯗ ꯂꯩꯕꯅꯦꯕ ꯍꯧꯖꯤꯛꯁꯦ
ꯑꯣ ꯁꯤꯗꯗꯤ ꯊꯣꯛꯑꯦꯕ
ꯊꯣꯛꯄꯅꯤ
ꯑꯁꯤꯗ ꯊꯣꯛꯇꯦꯕ ꯑꯩ ꯌꯦꯡꯒꯦꯕ
ꯑꯌꯣ ꯑꯩꯒꯤ ꯏꯋꯥ ꯉꯔꯥꯡ ꯏ ꯋꯥꯗꯣ ꯑꯃꯨꯛꯀ ꯀꯨꯔꯤꯁꯨ ꯄꯥꯎ ꯐꯥꯎꯅꯔꯇꯦ ꯌꯥꯝ ꯅꯨꯡꯉꯥꯏꯇꯦ ꯅꯨꯄꯥꯅꯤ ꯍꯥꯏꯔꯒ ꯅꯨꯄꯥ ꯌꯥꯝ ꯊꯣꯛꯇꯕ
ꯅꯨꯄꯥ ꯅꯠꯇꯦ ꯃꯥꯖꯤꯗꯤ ꯈꯔ ꯅꯨꯄꯤ ꯆꯪꯉꯦꯗꯅ ꯃꯄꯥꯟꯗꯗꯤ ꯆꯪꯗꯦꯕ ꯃꯅꯨꯡꯗ ꯆꯪꯕ ꯃꯥꯜꯂꯦꯕ
ꯍꯣꯏ ꯃꯥꯥꯏ ꯏꯀꯥꯏꯈꯤꯕ ꯃꯥꯜꯂꯦ ꯃꯥꯁꯦ ꯍꯣꯏ ꯑꯗꯨꯕꯨꯗꯤ
ꯑꯗꯣ ꯍꯣꯔꯦꯟ ꯑꯃꯨꯛ ꯇꯧꯔꯁꯦꯕ ꯍꯣꯔꯦꯟ
ꯆꯥꯛ ꯆꯥ ꯇꯣꯛꯂꯒꯀꯣ
ꯍꯣꯏ ꯆꯥꯛ ꯆꯥꯕ ꯂꯣꯏꯔꯒ ꯇꯧꯈ꯭ꯔꯁꯦꯕ ꯑꯃꯨꯛ ꯍꯌꯦꯡ ꯆꯠꯀꯗ꯭ꯔꯥ ꯑꯗꯨꯝ ꯍꯥꯏꯔꯁꯦ
ꯏꯀꯥꯏꯈ꯭ꯔꯦꯗ ꯑꯩꯗꯤ
ꯅꯪ ꯏꯀꯥꯏ ꯍꯥꯏꯕ꯭ꯔꯥ
ꯑꯧ
ꯅꯪ ꯏꯀꯥꯏꯗꯁꯨ ꯑꯩꯈꯣꯏ ꯑꯍꯨꯝꯅ ꯇꯧꯈ꯭ꯔꯒꯦ ꯅꯪ ꯏꯀꯥꯏꯗꯗꯤ ꯇꯨꯝꯈ꯭ꯔꯣ ꯑꯩꯈꯣꯏꯅ ꯇꯧꯏꯦ
ꯑꯩꯅ ꯏꯀꯥꯏ ꯍꯥꯏꯕꯕꯨꯗꯤ ꯍꯦꯟꯖꯤꯜꯔꯛꯑꯗꯤ ꯃꯥꯁꯦ ꯌꯥꯝ ꯌꯦꯡꯅꯤꯡꯗꯦ ꯍꯥꯏꯕꯒꯨꯝꯕ ꯇꯧꯒꯦꯔꯥ ꯍꯥꯏꯅ ꯑꯩꯗꯤ ꯑꯗꯨꯝ ꯀꯩꯅꯣ ꯇꯧꯕ
ꯑꯁ ꯇꯧꯔꯣꯏ ꯇꯧꯔꯣꯏ
ꯈꯪꯗꯦ ꯇꯧꯗꯔꯗꯤ ꯐꯔꯦ ꯇꯧꯔꯗꯤ
ꯃꯥ ꯃꯥ ꯃꯥ ꯄꯥꯝꯕꯒꯤꯅꯦꯕ ꯃꯥ ꯄꯥꯝꯕꯒꯤ ꯄꯥꯝꯕꯒꯤꯅꯦꯕ ꯅꯪꯒꯤ ꯅꯋꯥ ꯁꯥꯥꯎꯒꯅꯤ ꯍꯣꯏ ꯍꯣꯏ ꯍꯥꯏꯕꯗ‌ꯣ ꯅꯪꯒꯤ ꯅꯋꯥꯗ ꯑꯃꯨꯛ ꯊꯥꯈ꯭ꯔꯣ ꯗꯨꯃꯥꯏ ꯍꯥꯏꯕꯗꯨ
ꯈꯪꯅꯤꯡꯕ ꯃꯥꯜꯂꯦ ꯑꯩꯒꯤ ꯃꯔꯝ ꯈꯔꯗꯤ ꯑꯗ‌ꯣ ꯃꯥꯅ ꯃꯥꯅ ꯇꯧꯕꯗꯣ ꯎꯝ ꯑꯩꯗꯤ ꯃꯥꯒꯤ ꯃꯃꯤꯡ ꯉꯥꯛꯇ ꯍꯪꯖꯕꯅꯦꯕꯀꯣ
ꯍ‌ꯣꯏ
ꯃꯥꯒꯤ ꯃꯃꯤꯡ ꯉꯥꯛꯇ ꯍꯪꯖꯔꯒ ꯃꯥꯅ ꯈꯨꯝꯗ꯭ꯔꯦ ꯃꯥꯁꯦ ꯑꯗꯨꯒ ꯑꯩꯅ ꯌꯥꯔꯦ ꯈꯨꯝꯃꯔꯣꯏ ꯍꯥꯏꯅ ꯈꯟꯈ꯭ꯔꯕ ꯃꯇꯝꯗ ꯑꯃꯨꯛꯀ ꯃꯥꯅ ꯅꯪꯒꯤ ꯅꯋꯥꯅ ꯁꯥꯎꯒꯅꯤꯗ ꯃꯥꯒꯤ ꯃꯃꯤꯡ ꯍꯥꯏꯕꯗꯨꯕꯨ ꯑꯩꯒꯤ ꯏꯋꯥꯅ ꯀꯃꯥꯏ ꯁꯥꯎꯗ‌ꯣꯏꯅ‌ꯣ
ꯑꯗꯨꯅꯦ ꯄꯥꯝꯕꯒꯤꯅꯦꯕ ꯑꯗꯨ ꯅꯍꯥꯟ ꯅꯍꯥꯟꯗꯒꯤ ꯃꯥꯁꯨ ꯈꯔ ꯈꯔ ꯇꯧꯕꯅꯦꯕ ꯑꯦ
ꯇꯧꯕꯔ ꯇꯧꯗꯕ꯭ꯔꯗꯤ ꯈꯪꯗ꯭ꯔꯦ ꯁ‌ꯦꯖ ꯑꯩꯅ ꯑꯗꯨꯝ ꯀꯩꯅꯣ ꯑꯩꯅ ꯋꯥꯈꯜ ꯑꯗꯨꯝ ꯀꯥꯟꯃꯟꯕꯒꯤ ꯑꯣꯏꯔꯝꯅꯤ ꯇꯧꯕꯔ ꯇꯧꯗꯕꯔꯗꯤ ꯈꯪꯗꯦ
ꯇꯧꯕꯅꯦ ꯇꯧꯕꯅꯦ ꯅꯍꯥꯟ ꯑꯩꯈꯣꯏ ꯆꯥꯔꯁꯇ ꯆꯠꯄꯁꯨ ꯌꯦꯡꯕꯗꯨꯗꯤ
ꯑꯩꯈꯣꯏ ꯐꯝꯃꯤꯟꯅꯕ ꯃꯇꯝꯗꯨꯔ‌ꯣ
ꯈꯪꯗꯦ ꯌꯦꯡꯕ꯭ꯔꯥ ꯌꯦꯡꯗꯕ꯭ꯔꯥꯗꯤ ꯈꯪꯗꯦ ꯌꯦꯡꯉꯦ ꯍꯥꯏꯔꯤꯗꯨꯗꯤ
ꯏꯃꯥꯟꯅꯕꯤ ꯑꯃꯅ ꯍꯥꯏꯕꯅꯤꯗ
ꯑꯗꯨ ꯅꯍꯥꯟꯁꯨ ꯑꯩꯈꯣꯏꯅ ꯆꯪꯕꯗ ꯑꯗꯨꯝ ꯌꯦꯡꯉꯦꯗꯅ
ꯀꯗꯥꯏꯗ ꯆꯪꯕꯔ‌ꯣ ꯅꯍꯥꯟ ꯑꯃꯨꯛꯀ ꯆꯪꯕꯗꯨꯔꯣ
ꯍꯣꯏ
ꯅꯍꯥꯟ ꯑꯩꯈꯣꯏ ꯑꯃꯨꯛ ꯑꯣ ꯑꯩꯗꯤ ꯈꯪꯗꯦ ꯑꯩꯗꯤ ꯌꯦꯡꯗꯕ ꯁꯥꯕꯅꯦ ꯑꯦꯍꯦꯍꯦ
ꯅꯪꯔꯥ
ꯍꯣꯏ ꯑꯩꯗꯤ ꯌꯦꯡꯗꯕ ꯁꯥꯕꯅꯦ ꯑꯗꯨꯒꯤꯗ‌ꯣ ꯈꯪꯗꯕ ꯁꯥꯕ ꯑꯗ‌ꯣ ꯃꯥꯅ ꯑꯃꯨꯛꯀ ꯌ‌ꯦꯡ ꯃꯥ ꯑꯃꯨꯛ ꯈꯪꯗꯕ ꯃꯇꯝ ꯈꯪꯗꯕ ꯃꯇꯝꯗ ꯑꯃꯨꯛꯀ ꯑꯩꯅ ꯌꯦꯡꯕꯤꯕ
ꯎꯝ ꯄꯥꯝꯕꯒꯤꯅ‌ꯦꯕ ꯄꯥꯥꯝꯗꯔꯗꯤ ꯑꯗꯨꯃꯥꯏꯅ ꯇꯧꯅꯗꯦ ꯄꯥꯝꯕꯒꯤꯅꯦꯕ ꯃꯗ‌ꯣ
ꯅꯪꯅ ꯈꯪꯕ ꯈꯪ ꯈꯪꯉꯝꯒꯅꯤ ꯑꯩꯈꯣꯏꯗꯤ ꯈꯪꯖꯗ꯭ꯔꯦ
ꯑꯩꯗꯤ ꯃꯥꯒꯤ ꯅꯨꯄꯤ ꯂꯩꯕꯔ ꯍꯥꯏꯅ ꯌꯥꯝ ꯄꯈꯠꯄꯅꯦꯀꯣ
ꯍꯣꯏ ꯑꯗꯨꯅꯦ ꯂꯩꯁꯨ ꯂꯩꯇꯕꯗ‌ꯣ
ꯌꯥꯝ ꯍꯔꯥꯎꯌ‌ꯦ
ꯅꯨꯡꯉꯥꯏꯗ꯭ꯔꯣ
ꯅꯨꯡꯉꯥꯏꯌꯦ ꯑꯗꯨ ꯑꯣꯏꯔꯁꯨ ꯑꯩ ꯌꯨꯝ ꯆꯠꯂꯗꯤ ꯉꯥꯡꯅꯕ ꯐꯪꯉ‌ꯣꯏ
ꯏꯁ ꯀꯣꯏ ꯀꯣꯏꯅꯔꯁꯨ ꯉꯥꯡꯉꯔꯣꯏ ꯍꯥꯏꯕ ꯌꯨꯝ ꯆꯠꯂꯗꯤ
ꯉꯥꯡꯅꯒꯅꯤ ꯑꯗꯨ ꯑꯣꯏꯔꯁꯨ ꯎꯝ ꯀꯩꯅꯣꯗꯤ ꯊꯥꯕ ꯌꯥꯏ ꯑꯗꯨ ꯑꯣꯏꯔꯁꯨ ꯉꯥꯡꯅꯕꯗꯤ ꯈꯔ ꯋꯥꯒꯅꯤꯗꯅ ꯏꯃꯥ ꯏꯄꯥꯅ ꯌꯥꯗꯕꯒꯤ
ꯑꯗꯨꯝ ꯊꯥꯕꯕꯨ
ꯍꯣꯏ ꯑꯗꯨꯒ ꯃꯔꯛ ꯃꯔꯛꯇ ꯏꯃꯥꯟꯅꯕꯤ ꯈ‌ꯣꯏ ꯎꯝ ꯃ‌ꯣꯏ ꯁꯨꯇꯤꯒꯨꯝꯕ ꯊꯥꯕ ꯃꯇꯝꯗ ꯏꯃꯥꯟꯅꯕꯤ ꯑꯩꯈꯣꯏꯒꯤꯅ ꯆꯠꯂꯒ ꯑꯗꯨꯝ ꯉꯥꯡꯅꯔꯒ ꯂꯣꯏꯔꯦ
ꯎꯝ
ꯃꯥꯒꯤ ꯈꯣꯟꯁꯨ ꯑꯃꯐꯥꯎ ꯇꯥꯗ꯭ꯔꯤ ꯑꯩꯗꯤ ꯅꯪ ꯇꯥꯈ꯭ꯔꯕ꯭ꯔꯣ
ꯇꯥꯔꯦ ꯍꯦ ꯍꯣꯏ ꯋꯥꯔꯤꯁꯨ ꯁꯥꯗꯕꯗꯨꯕꯨ ꯑꯦ ꯍꯥꯎꯣꯔꯦꯟꯗꯤ ꯀꯣꯗ ꯍꯥꯏꯁꯦ ꯣꯏꯁ ꯃꯦꯁ ꯊꯔ ꯍꯥꯏꯁꯦ
ꯈꯣꯟꯒꯤ ꯈꯣꯟꯒꯤ ꯊꯥꯔꯛꯑꯣ ꯍꯥꯏꯕ ꯇꯥꯕ
ꯎꯝ
ꯌꯥꯏꯌꯦ ꯌꯥꯏ ꯑꯗꯨꯁꯨ
ꯎꯝ ꯅꯪꯒꯤ ꯃꯤꯡ ꯍꯥꯏꯔꯒ ꯊꯥꯔꯛꯑꯣ ꯍꯥꯏꯔꯒ ꯂꯣꯏꯔꯦ
ꯂꯥꯁꯇ ꯑꯃꯨꯛꯀ ꯈꯨ ꯊꯥꯕꯒꯤ ꯑꯃꯨꯛꯀ ꯊꯥꯕꯤꯔꯛꯂꯗꯤ ꯑꯩ ꯅꯨꯡꯉꯥꯏꯅꯤ
ꯁꯤꯔ ꯈ
ꯔ ꯐ ꯑꯗꯨ ꯐ ꯍꯣꯏ ꯑꯩꯅ ꯆꯞ ꯆꯥꯔꯦ ꯍꯥꯏꯕꯒꯤ ꯃꯥꯁꯦ ꯅꯣꯛꯅꯤꯡꯈ꯭ꯔꯕ ꯃꯥꯜꯂ
ꯍꯣꯏ
ꯌꯥꯝ ꯑꯉꯥꯡ ꯑꯣꯏꯔꯤ ꯃꯥꯒꯤ ꯃꯤꯡ ꯈꯪꯅꯤꯡꯉꯥꯏ ꯀꯥꯏꯅ ꯏꯁ
ꯀꯦ
ꯑꯩ ꯑꯉꯥꯡ ꯑꯣꯏꯔꯤ ꯀꯅꯥ ꯅ ꯑꯍꯥꯟ ꯑꯣꯏꯔꯤꯒꯅ ꯍꯥꯏ
ꯃꯣꯏꯅꯤ ꯃꯣꯏꯅꯤ ꯃꯋꯥꯕꯨ ꯎꯅꯕ ꯆꯠꯀꯦ ꯍꯥꯏ
ꯈꯪꯗꯦ ꯑꯩ ꯀꯔ ꯀꯗꯥꯏꯗꯔ ꯈꯪꯗꯦ
ꯍꯧꯖꯤꯛ ꯍꯥꯏꯕ ꯍꯧꯖꯤꯛ ꯍꯥꯏꯕ ꯑꯩꯅ ꯎꯝ ꯀ ꯀꯩꯗ ꯍꯥꯡꯉꯒ ꯎꯝ ꯀꯣꯏꯕ ꯆꯠꯀꯤ ꯋꯥ ꯀꯣꯛꯅꯕ ꯆꯠꯀꯦ ꯍꯥꯏ
ꯑꯣ ꯑꯣ ꯐꯔꯦꯅꯦ ꯆꯠꯂꯨꯅꯦ ꯆꯠꯂꯨꯅꯦ ꯆꯠꯈ꯭ꯔꯕ꯭ꯔꯥ
ꯆꯠꯈ꯭ꯔꯔꯤ
ꯏꯃꯥꯟꯅꯕꯤꯗꯣ
ꯎꯝ
ꯑꯩꯒꯤ ꯀꯩꯅꯣ ꯇꯣꯡꯕꯗꯣ ꯅꯪꯒꯤ ꯁꯤꯁꯦ ꯇꯣꯡꯒꯦꯀꯣ ꯍꯥꯏꯔ ꯀꯥꯟꯅ ꯇꯣꯡꯉꯣ ꯇꯣꯡꯉꯣ ꯍꯥꯏꯔꯒ ꯃꯥ ꯆꯠꯈ꯭ꯔꯕꯅꯦꯕ
ꯎꯝ
ꯆꯠꯂꯣ ꯆꯠꯂꯣ ꯐꯔꯦ ꯐꯔꯦ ꯑꯩꯒꯤꯗꯃꯛꯇꯤ ꯃꯣꯏ ꯆꯠꯄꯅ ꯍꯦꯟꯅ ꯐꯥꯔꯦ
ꯑꯁ ꯑꯩꯒꯤ ꯀꯩꯅꯣꯁꯦ ꯑꯃꯨꯛ ꯅꯥꯕ ꯍꯧꯔꯦꯗꯪ
ꯔꯔꯣ
ꯕꯦꯛꯦꯛ ꯃꯅꯤꯡꯗ
ꯑꯣ ꯑꯩ ꯃꯥꯒꯤ ꯀꯩꯅꯣꯗꯣ ꯃꯥꯒ ꯄꯥꯎ ꯐꯥꯎꯅꯕꯗꯣ ꯑꯩ ꯑꯩꯒꯤꯗꯁꯨ ꯍꯥꯞꯇ꯭ꯔꯤ ꯃꯥꯒꯤ ꯃꯤꯡꯒꯨꯝꯕꯁꯨ ꯑꯃꯐꯥꯎ ꯍꯥꯞꯇ꯭ꯔꯤꯌꯦ ꯍꯣꯔꯦꯟꯗꯤ ꯍꯥꯞꯈ꯭ꯔꯁꯤꯔꯥ ꯈꯪꯗꯦ
ꯍꯣꯏ
ꯃꯥꯅ ꯀꯗꯥꯏꯗꯒꯤ ꯐꯪꯕ꯭ꯔꯥ ꯍꯥꯏꯔꯗꯤ
ꯑꯁ ꯑꯥꯗꯒꯤ ꯃꯤꯅ ꯄꯤꯔꯛꯄꯅꯤ ꯍꯥꯏꯔꯒ ꯂꯣꯏꯔꯦ
ꯃꯤꯅ ꯄꯤꯔꯛꯄꯅꯦ ꯍꯥꯏꯁꯤꯁꯨ ꯑꯩꯅ ꯑꯗꯨꯝ ꯈꯪꯕꯅꯦ ꯍꯥꯏꯈ꯭ꯔꯁꯤꯀꯣ